ꯇꯥꯔꯕꯣ
ꯇꯜꯂꯦ ꯑꯍꯝ ꯀꯥꯏ ꯀꯥꯏꯗ ꯆꯠꯇꯣꯏ ꯂꯩꯒꯦ
ꯍꯣꯔꯦꯟꯖꯦ ꯁꯣꯄꯤꯡ ꯆꯠꯂꯨꯅꯤ
ꯕꯖꯥꯔꯗ
ꯑꯥ ꯀꯤꯠꯆꯟꯒꯤ ꯑꯥꯏꯇꯦꯝꯒꯩ ꯂꯩꯕ
ꯎꯝ ꯑꯩꯁꯨ ꯆꯠꯇꯤ ꯆꯠꯅꯤꯡꯕꯅꯦ ꯑꯗꯣ ꯑꯩ ꯆꯠꯂꯔꯣꯏ ꯑꯩ ꯂꯥꯏꯔꯤꯛ ꯑꯣꯏꯅ ꯄꯥꯍꯧꯔꯒꯦ ꯑꯦꯛꯖꯥꯝꯒꯤ
ꯑꯣ ꯅꯣꯏ ꯑꯦꯛꯖꯥꯝ ꯗꯦꯠ ꯀꯌꯥꯗꯩꯅꯣ
ꯗꯦꯠ ꯇꯨꯗꯒꯤ
ꯑꯗꯨꯗꯤ ꯍꯦꯛ ꯊꯥ ꯍꯧꯔꯛꯄꯒꯅꯤꯅꯦ
ꯎꯝ ꯊꯥ ꯍꯧꯕꯒ ꯗꯦꯠ ꯏꯜꯂꯚꯦꯟꯗ ꯂꯣꯏꯔꯅꯤ ꯏꯜꯂꯚꯦꯟꯗ ꯂꯣꯏꯔꯅꯤ ꯑꯗꯨꯒ ꯑꯩ ꯌꯨꯝ ꯆꯠꯈ꯭ꯔꯅꯤ
ꯁꯤꯛꯁ ꯁꯦꯃꯤꯁꯇ꯭ꯔ ꯑꯣꯏꯗꯣꯏꯔ
ꯅꯠꯇꯦ ꯑꯦꯠ
ꯑꯣ ꯑꯦꯠ ꯁꯦꯃꯤꯁꯇ꯭ꯔ
ꯎꯝ
ꯑꯦꯠ ꯁꯦꯃꯦꯁꯇ꯭ꯔ ꯂꯣꯏꯔꯗꯤ ꯑꯥ ꯑꯃꯨꯛ ꯅꯣꯏꯖꯦ ꯑ ꯃꯈꯥꯃꯨꯛ ꯃꯥꯁꯇ꯭ꯔ ꯇꯧꯊꯗꯣꯏꯔꯣ
ꯃꯥꯁꯇ꯭ꯔ ꯇꯧꯊꯕ ꯑꯣꯞꯁꯟ ꯑꯅꯤ ꯂꯩꯕꯀꯣ ꯆꯦ ꯑꯥ ꯆꯍꯤ ꯑꯃꯇꯪ ꯇꯧꯕꯃ ꯑꯗꯨꯒ ꯆꯍꯤ ꯑꯅꯤ ꯑꯗꯨꯝ ꯇꯧꯖꯒꯦꯁꯨ ꯑꯗꯨꯝ ꯌꯥꯏ ꯗꯒꯤ ꯁꯨꯡꯇꯧ ꯇꯧꯔꯣꯏ ꯒꯦ ꯑꯗꯨ ꯁꯦꯚꯦꯟꯇꯤ ꯐꯥꯏꯚ ꯌꯧꯒꯤ ꯇꯥꯔꯗꯤ ꯁꯨꯡꯇꯧ ꯇꯧꯗꯕꯤꯗ ꯑꯗꯨꯝ ꯄꯤ ꯑꯩꯩꯁ ꯗꯤ ꯊꯥꯕ ꯌꯥꯏꯕ ꯄꯤ ꯑꯩꯩꯁ ꯗꯤꯒꯤ ꯑꯦꯛꯖꯥꯝ ꯑꯣꯄꯣꯔꯆꯨꯅꯤꯇꯤꯗꯣ ꯑꯥ ꯑꯩꯠ ꯁꯦꯃꯤꯁꯇ꯭ꯔ ꯋꯥꯟꯗꯩꯅ ꯑꯦꯠ ꯁꯦꯃꯤꯁꯇ꯭ꯔ ꯐꯥꯎꯁꯤꯗ ꯁꯚꯦꯟꯇꯤ ꯐꯥꯏꯚꯁꯦ ꯌꯧꯒꯔꯕ ꯑꯗꯨꯑꯣꯏꯗꯤ ꯑꯗꯨꯝ ꯗꯥꯏꯔꯦꯛ ꯄꯤ ꯍꯩꯁ ꯗꯤ ꯇꯧꯕ ꯌꯥꯔꯦ
ꯑꯣ ꯑꯣ ꯌꯨꯅꯤꯚ꯭ꯔꯁꯤꯇꯤꯅ ꯑꯃꯨꯛ ꯈꯨꯗꯣꯡꯆꯥꯥꯕ ꯄꯤꯕ
ꯎꯝ ꯑꯗꯨꯗꯣ ꯎꯝ ꯍ ꯂꯥꯏꯔꯤꯛꯇꯣ ꯁꯥꯡ ꯁꯥꯡꯅ ꯇꯝꯕꯗꯨꯒꯤ ꯂꯥꯏꯔꯤꯛ ꯍꯩꯔꯦꯅ ꯈꯟꯕ ꯁꯥꯇ꯭ꯔꯁꯤꯡ ꯗꯨꯗ ꯈꯨꯗꯣꯡꯆꯥꯕꯗꯣ ꯄꯤꯕꯤꯕ ꯑꯗꯨꯃꯥꯏꯅ
ꯑꯣ ꯑꯗꯨꯗꯤ ꯈꯥꯔ ꯀꯟꯅ ꯍꯣꯠꯅꯔꯣꯍꯦ
ꯍꯝ ꯍꯝ ꯌꯧꯕꯨꯗꯤ ꯌꯧꯔꯦ ꯑꯗꯨꯝ ꯁꯚꯦꯟꯗꯣ ꯁꯚꯦꯟꯗ ꯑꯗꯨꯝ ꯌꯧꯒ꯭ꯔꯦꯕ ꯑꯗꯨꯝ ꯃꯥꯛ ꯇꯣꯇꯦꯜ ꯇꯧꯕꯗ ꯑꯗꯣ ꯇꯧꯑꯣꯗꯤ ꯍꯥꯏꯌꯦ ꯑꯗꯨꯏꯖꯨ ꯑꯩꯗꯤ ꯃꯥꯁꯇꯔꯗꯣ ꯌꯥꯝ ꯇꯝꯅꯤꯡꯒꯦ ꯈꯪꯗꯦ
ꯍꯣꯏ ꯇꯝꯕ ꯇꯝꯃꯁꯨ ꯌꯥꯏ
ꯇꯧꯍꯧꯕꯅ ꯐꯩꯌꯦꯅ ꯈ ꯈꯜꯂꯦ ꯑꯣꯖꯥꯖꯤꯡꯅꯁꯨ ꯆꯍꯤ ꯑꯃꯈꯛꯇꯪꯗꯨꯕꯨ ꯇꯧꯊꯣꯛꯑꯣ ꯇꯧꯊꯣꯛꯑꯣ ꯁꯨꯝ ꯍꯥꯏꯌꯦꯕꯀꯣ
ꯑꯧ
ꯍꯦꯟꯅ ꯇꯝꯍꯧꯕꯖꯅꯗꯤ ꯑꯗꯨꯝ ꯈꯪꯕꯗꯣ ꯍꯦꯜꯂꯤꯗꯅ ꯑꯗꯨꯒꯤ ꯑꯗꯨꯝ ꯑꯩ ꯃꯥꯁꯇꯔ ꯇꯧꯒꯦꯅ ꯈꯜꯂꯤꯅꯦꯗꯣ
ꯄꯤ ꯑꯩꯁ ꯗꯤ ꯀꯣꯔꯛꯄ꯭ꯔꯥ ꯌꯦꯡꯉꯣ ꯁꯠ ꯑ ꯑꯦꯠ ꯁꯦꯃꯤꯁꯇꯔ ꯊꯥꯕ ꯂꯣꯏꯔꯀꯥꯟꯗ
ꯎꯝ
ꯑꯗꯨꯒ ꯑꯗꯨꯝ ꯇ꯭ꯔꯥꯏꯁꯨ ꯇꯧꯁꯜꯂꯣ ꯃꯁꯇꯔꯁꯨ ꯑꯗꯨꯝ ꯇꯧꯒꯦꯁꯨ ꯌꯦꯡꯉꯣ
ꯍꯣꯏ ꯑꯍꯥꯟꯕꯅꯤꯅ ꯂꯣꯏꯅꯃꯛꯇꯤ ꯇꯧꯁꯜꯂꯒꯦ ꯑꯩꯈꯣꯏꯅꯁꯨ ꯏꯍꯥꯟ ꯍꯥꯟꯕ ꯑꯣꯏꯗꯣꯏꯅꯤꯅ
ꯑꯧ
ꯂꯣꯏꯕꯗꯣ ꯑꯗꯨꯗꯨꯒꯤ ꯌꯦꯉꯒꯦ
ꯄꯤ ꯑꯩꯁ ꯗꯤꯖꯦ ꯍꯟꯗꯛ ꯍꯧꯖꯤꯛꯀꯥꯟꯅꯦ ꯑꯦ ꯑꯦꯚ꯭ꯔꯤ ꯌꯥꯔ ꯈꯨꯗꯤꯡꯒꯤ ꯑꯗꯨꯝ ꯀꯧꯔꯛꯇꯧꯕ ꯃꯥꯂꯤꯀꯣ
ꯁ ꯑ ꯉꯔꯥꯡꯁꯨ ꯑꯣꯖꯥꯅ ꯑꯗꯨꯝ ꯑꯗꯨꯃꯥꯏ ꯍꯥꯏ ꯀꯧꯕꯩ ꯃꯑꯣꯡ ꯍꯥꯏꯔꯝꯃꯦꯕ ꯑꯗꯨꯝ ꯈꯥꯛꯄꯒꯤ ꯑꯗꯨꯝ ꯑꯥ ꯃꯣꯏꯅ ꯄꯤ ꯑꯩꯩꯁ ꯗꯤ ꯇꯧꯔꯦ ꯆꯍꯤ ꯃꯉꯥ ꯂꯩꯔꯦ ꯍꯥꯟꯅꯒꯤ ꯑꯍꯟꯖꯤꯡ ꯂꯩꯁꯜꯂꯦ ꯍꯥꯏ ꯑꯗꯨꯅ ꯅꯣꯏꯒꯤ ꯁꯤꯠ ꯆꯍꯤ ꯑꯃꯒꯤ ꯑꯗꯨꯝ ꯈꯥꯛꯂꯛꯑꯅꯤ ꯍꯧꯖꯤꯛꯇꯤ ꯍꯥꯏꯐꯦꯠ ꯑꯗꯨꯃꯥꯏꯅ ꯍꯥꯏꯔꯝꯃꯦ ꯆꯨꯝ ꯗꯥꯏꯔꯦꯛꯇꯤ ꯍꯥꯏꯔꯝꯗꯦꯕꯀꯣ ꯑꯗꯨꯏꯁꯨ ꯑꯗꯨꯒꯨꯝꯕꯒꯤ ꯇꯥꯢꯞ ꯍꯥꯏꯐꯦꯠ ꯍꯥꯏꯔꯝꯃꯦꯕ ꯅꯣꯏꯒꯤ ꯑꯗꯨꯝ ꯈꯥꯛꯑꯒ ꯑꯗꯨꯝ ꯂꯩꯔꯦ ꯗꯕꯅꯦ ꯇ꯭ꯔꯥꯏ ꯇꯧꯁꯜꯂꯣ ꯈꯣꯠꯂꯣꯅ ꯂꯥꯏꯛ ꯇꯝꯕꯖꯦ ꯈꯔ ꯈꯔ ꯅꯨꯡꯉꯥꯏꯔꯛꯑꯦ
ꯑꯧ ꯐꯩꯌꯦ ꯅꯣꯏ ꯁꯨꯃꯥꯏꯅ ꯇꯧꯕꯁꯤꯅ
ꯎꯝ
ꯆꯍꯤ ꯃꯌꯥꯝ ꯃꯌꯥꯝ ꯉꯥꯏꯍꯟꯕꯖꯦ ꯅꯨꯡꯉꯥꯏꯇꯦꯕ
ꯍꯣꯏ ꯅ꯭ꯌꯨ ꯄꯣꯂꯤꯁꯤꯁꯦ ꯈꯤꯇꯪꯗꯤ ꯑꯩꯈꯣꯏꯗ ꯀꯥꯟꯅꯔꯛꯑꯦꯀꯣ
ꯍꯣꯏ ꯍꯣꯏ ꯍꯥꯟꯅꯗꯤ ꯄꯤ ꯑꯩꯁ ꯗꯤ ꯇꯧꯕ ꯏꯁꯇꯨꯗꯦꯟꯖꯦ ꯆꯍꯤ ꯃꯣꯏꯅ ꯆꯥꯍꯟꯅꯤꯡꯕ ꯃꯇꯝ ꯑꯗꯨꯝ ꯇꯧꯔ ꯂꯩ ꯍꯥꯏꯕ
ꯎꯝ ꯑꯗꯨ ꯆꯦ ꯆꯍꯤ ꯑꯍꯨꯝꯗꯖꯨ ꯂꯣꯏꯁꯤꯟꯕꯤꯕ ꯌꯥ ꯃꯥꯜꯂꯦꯀꯣ ꯃꯥꯒꯤ ꯑ ꯈꯥꯢꯗꯤ ꯀꯩꯅꯣꯗꯣ
ꯌꯥꯏ
ꯆꯍꯤ ꯑꯍꯨꯝꯗ ꯑꯣꯖꯥ ꯑꯣꯖꯥꯗꯨꯒꯤ ꯃꯈꯥ ꯄꯣꯜꯂꯦ ꯍꯥꯏꯌꯦ
ꯍꯣꯏ ꯑꯣꯖꯥꯒꯤꯁꯨ ꯃꯈꯥ ꯄꯣꯜꯂꯦ ꯁꯥꯇ꯭ꯔ ꯏꯁꯇꯨꯗꯦꯟꯗꯨꯒꯤꯁꯨ ꯃꯈꯥ ꯄꯣꯜꯂꯦ ꯍ ꯍꯥꯏꯗꯤ ꯍꯣꯏ ꯃꯁꯥꯅ ꯑꯗꯨꯝ ꯁꯔ ꯇꯧꯔꯒ ꯂꯣꯏꯁꯤꯟꯈꯤꯒꯦ ꯈꯟꯕ ꯑꯣꯏꯔꯒꯗꯤ ꯑꯗꯨꯝ ꯊꯨꯅ ꯂꯣꯏꯁꯜꯂꯦ ꯃꯇꯝ ꯆꯪꯍꯟꯒꯦ ꯈꯟ ꯇꯥꯔꯒꯗꯤ ꯑꯗꯨꯝ ꯃꯇꯝ ꯑꯗꯨꯝ ꯆꯪꯉꯦ
ꯍꯣꯏ ꯂꯥꯢꯔꯤꯛ ꯄꯥꯊꯣꯛ ꯑꯁꯦ ꯑꯗꯨꯗꯤ ꯃꯌꯥꯝ ꯃꯌꯥꯝ ꯑꯃ
ꯑꯣ
ꯗꯣꯛꯇꯔ ꯑꯣꯏꯅꯕ ꯑꯨꯝꯍꯨꯝ
ꯗꯣꯛꯇꯔ ꯉꯥꯠꯇ ꯉꯥꯏꯒ꯭ꯔꯅꯤ ꯈꯔ ꯂꯩꯔꯗꯤ
ꯎꯝ ꯑꯧ ꯑꯩ ꯌꯥꯝ ꯊꯦꯡꯅꯃꯤ ꯃꯤ ꯑꯗꯨ ꯂꯣꯢ ꯄꯤ ꯑꯩꯆ ꯗꯤ ꯇꯧꯅꯤ ꯂꯣꯏ ꯍꯥꯏ ꯍꯥꯏꯕ
ꯑꯣ
ꯈꯔ ꯑꯝꯖꯨ ꯈꯇꯪꯁꯨ ꯇꯣꯛꯑꯒꯦꯗꯤ ꯍꯥꯏꯗꯦ ꯃꯣꯏ ꯈꯔ ꯑꯃꯗꯤ ꯇꯣ ꯑꯥꯢ ꯌꯦꯁ ꯅꯨꯡꯌꯦꯁꯀ ꯊꯥꯗꯅ ꯈꯣ
ꯃꯥꯅꯦ
ꯇꯧꯒ꯭ꯔꯒꯦ ꯑꯗꯨ ꯗꯣꯛꯇꯔ ꯇꯝꯕ ꯑꯝ ꯂꯩꯔꯦ
ꯑꯌꯥꯝꯕꯅ ꯖꯦꯅꯦꯔꯦꯜ ꯂꯥꯏꯟꯗ ꯂꯥꯛꯄꯁꯦ ꯑꯩꯈꯣꯏꯒꯤ ꯃꯅꯤꯄꯨꯔꯤ ꯁꯕꯖꯦꯛ ꯂꯧꯕꯖꯦ ꯎꯝ ꯑꯗꯨꯝ ꯄꯤ ꯑꯩꯆ ꯗꯤ ꯔꯣꯝꯒꯤꯗ ꯑꯗꯨꯝ ꯆꯠꯅꯩ ꯑꯌꯥꯝꯕꯅ ꯑꯥ ꯀꯝꯄꯤꯇꯤꯇꯤꯚ ꯑꯦꯛꯖꯥꯝꯒꯨꯝꯕꯗꯤ ꯀꯌꯥ ꯊꯥꯕ ꯊꯦꯡꯅꯗꯦꯀꯣ
ꯇ꯭ꯔꯥꯏꯗꯤ ꯑꯗꯨꯝ ꯇꯧꯕ ꯌꯥꯕꯅꯦ ꯑꯩꯈꯣꯏ ꯃꯦꯟ ꯁꯕꯖꯦꯛꯁꯦ ꯑꯦꯝ ꯄꯤ ꯑꯦꯁ ꯁꯤ ꯑꯦꯛꯖꯥꯝꯗꯁꯨ ꯑꯗꯨꯝ ꯌꯥꯎꯔꯤꯅꯦ ꯍꯥꯏꯗꯤ ꯄꯦꯄꯔꯗꯣ
ꯑꯗꯨꯒ ꯂꯦꯡꯒ꯭ꯋꯦꯁꯀꯤ ꯑꯣꯏꯕꯅꯤꯅꯅꯦ ꯑꯥ ꯀꯩꯅꯣ ꯀꯩ ꯑꯇꯣꯞꯄ ꯊꯕꯛ ꯑꯇꯣꯞꯄ ꯊꯕꯛ ꯃꯣꯏꯅꯗꯤ ꯂꯩꯇꯦ ꯂꯩꯇꯦ ꯑꯗꯨ ꯇꯧꯗꯦ ꯍꯥꯏꯕꯤꯕꯗꯣ ꯑꯗꯣ ꯑꯣꯖꯥꯅ ꯍꯥꯏꯕꯗꯗꯤ ꯅꯣꯏꯅ ꯊꯤꯗꯕꯒꯤꯅꯦ ꯑꯗꯨꯝ ꯂꯩ ꯍꯥꯏꯌꯦ ꯁꯤꯗ ꯀꯩꯅꯣꯗꯖꯨ ꯑꯗꯨꯝ ꯂꯦꯡꯒ꯭ꯋꯦꯁꯀꯤ ꯊꯕꯛ ꯌꯥꯝ ꯀꯧꯕ ꯃꯥꯜꯂꯦꯕ ꯃꯔꯛ ꯃꯔꯛꯇ ꯄꯩꯁꯥ ꯆꯥꯎ ꯆꯥꯎꯕ ꯑꯩꯈꯣꯏꯅ ꯑꯣꯖꯥꯇꯪ ꯈꯜꯂꯒ ꯂꯩꯌꯦꯅ ꯆꯩꯔꯝꯃꯦ ꯅꯍꯥꯟꯁꯨ ꯅꯣꯏꯅ ꯍꯦꯛ ꯇꯧꯔꯁꯨ ꯃꯦꯠ ꯂꯦꯡꯒ꯭ꯋꯦꯖ ꯂꯧꯁꯤꯜꯂꯒ ꯑꯣꯖꯥꯒꯤ ꯋꯥꯈꯜꯗ ꯈꯜꯂꯒ ꯂꯩ ꯁꯦꯀꯦ ꯇ꯭ꯔꯦꯠꯇ ꯀꯩꯗ ꯂꯦꯡꯒ꯭ꯋꯦꯁꯀꯤ ꯊꯕꯛ ꯌꯥꯝ ꯀꯧꯕꯅꯦ ꯌꯦꯡꯉꯣ ꯊꯤꯖꯜꯂꯣꯅ
ꯑꯗꯨꯝ ꯊꯤꯕꯨ ꯊꯤꯔꯗꯤ ꯑꯗꯨꯝ ꯂꯩꯕꯖꯥꯠꯅꯤ
ꯁꯨꯟ ꯑꯝꯗ ꯂꯩꯊꯣꯛꯄ ꯅꯦ ꯑꯩꯈꯣꯏꯅ ꯈꯪꯗꯕ
ꯃꯥꯅꯦ ꯍꯥꯟꯅꯒꯤ ꯑꯗꯨꯝ
ꯑꯥ ꯐꯣꯛꯂꯣꯔꯒꯤꯒ ꯅꯍꯥꯟ ꯍꯥꯏꯕꯗꯣ ꯑꯩꯅ ꯑꯗꯨꯗꯣ ꯃꯤ ꯇ꯭ꯋꯦꯟꯇꯤ ꯐꯥꯏꯚ ꯂꯧꯅꯤ ꯍꯥꯏꯌꯦꯕꯀꯣ ꯑꯗꯣ ꯑꯥ ꯃꯤ ꯇ꯭ꯋꯦꯟꯇꯤ ꯐꯥꯏꯚ ꯇꯣ ꯑꯣꯖꯥ ꯑꯃꯗ ꯃꯤ ꯑꯍꯨꯝ ꯑꯍꯨꯝ
ꯑꯣ ꯑꯗꯨꯅꯥ ꯑꯃꯨꯛ ꯀꯃꯥꯏ ꯇꯧꯗꯣꯏꯖꯥꯠꯅꯣ
ꯑꯗꯨꯗꯣ ꯑꯩꯒꯤ ꯐ꯭ꯔꯦꯟꯗꯨꯅ ꯍꯥꯏꯕꯗꯗꯤ ꯃꯥꯅ ꯑꯥ ꯑꯗꯨꯝ ꯑꯣꯖꯥꯅ ꯑꯩꯈꯣꯏꯒꯤꯗꯣ ꯑꯥ ꯑꯩꯈꯣꯏꯇꯪ ꯁꯤꯗꯇꯪ ꯑꯣꯏꯔ ꯃꯥꯜꯂꯦꯕ ꯂꯩꯔꯤꯁꯦ ꯗꯤꯄꯥ꯭ꯔ꯭ꯠꯃꯦꯟꯖꯦ ꯑꯗꯨꯒꯤ ꯑꯗꯨꯕꯨ ꯑꯗꯨꯕꯨ ꯑꯗꯨꯝ ꯆꯍꯤ ꯑꯃꯅꯤ ꯁꯤꯗꯗꯤ ꯑꯇꯣꯞꯄ ꯏꯟꯁꯇꯤꯇ꯭ꯌꯨꯠꯇꯁꯨ ꯑꯗꯨꯝ ꯍꯪꯉꯛꯇꯣꯏꯗꯤ ꯑꯗꯨꯝ ꯂꯩꯔꯦ ꯑꯗꯨꯗꯨꯅ ꯃꯤꯅ ꯇꯝꯅꯗ꯭ꯔꯤꯕ ꯁꯞꯖꯦꯛ ꯑꯣꯏꯕꯅꯤꯅ ꯁꯤꯗꯩꯗ ꯇꯝꯍꯧꯔꯣ ꯃꯥꯁꯇꯔꯗꯣ ꯁꯤꯗꯩ ꯑꯣꯏꯅ ꯆꯠꯈꯔꯣꯅ ꯍꯥꯢꯕ
ꯑꯣ ꯑꯗꯨꯗꯤ ꯑꯗꯨꯝ ꯇꯝꯖꯟꯕ ꯐꯔꯦꯅꯦ
ꯎꯝ ꯑꯩꯗꯣ ꯑꯩꯖꯦ ꯈꯜꯂꯤꯅꯦ ꯑꯃꯨꯛꯁꯨ ꯃꯥ ꯑꯩꯒꯤ ꯏꯃꯥꯟꯅꯕꯗꯨꯗꯤ ꯃꯥꯗꯤ ꯑꯗꯨꯗ ꯇꯧꯔꯅꯤꯅ ꯆꯞ ꯌꯨꯡꯅ ꯑꯗꯨꯝ ꯂꯩꯑ꯭ꯔꯦꯕ
ꯑꯣ
ꯃꯥꯖꯨ ꯁꯚꯦꯟꯇꯤ ꯐꯥꯏꯚ ꯌꯧꯋꯦ ꯀꯩꯅꯣꯗꯣ ꯀꯩꯅꯣꯒꯤꯗꯣ ꯑꯦꯠ ꯁꯦꯃꯤꯁꯇꯔꯒꯤꯗꯣ ꯑꯦꯠ ꯑꯥ ꯑꯦꯠ ꯁꯦꯃꯤꯁꯇꯔꯐꯧꯕ ꯇꯝꯕꯒꯤꯗꯣ ꯃꯥꯖꯨ ꯃꯥꯗꯤ ꯁꯤꯛꯁꯇꯕꯨ ꯌꯧꯒ꯭ꯔꯦꯕ
ꯑꯣ
ꯃꯥꯥꯏ ꯂꯥꯏꯔꯤꯛ ꯌꯥꯝ ꯍꯩꯕꯅꯦ ꯑꯗꯨꯒꯤ ꯑꯍꯦ
ꯁꯕꯦꯟꯇꯤ ꯄ꯭ꯂꯁꯦ ꯁꯕꯦꯟꯇꯤ ꯄ꯭ꯂꯁꯁꯦ ꯀꯩꯅꯣ ꯇꯧꯗꯦꯗ ꯑꯥꯟ ꯍꯥꯏꯗꯤ ꯑꯥ ꯅꯣꯏꯒꯤꯅ ꯑꯃꯨꯛ ꯀꯃꯥꯏꯅ ꯀꯥꯜꯀꯨꯂꯦꯠ ꯇꯧꯔꯤꯅꯣꯗꯤ ꯈꯪꯗ꯭ꯔꯦꯕꯀꯣ ꯑꯥ ꯁꯚꯦꯟꯇꯤ ꯄ꯭ꯂꯁ ꯌꯧꯕꯖꯦ ꯎꯝ ꯀꯩꯅꯣ ꯒ꯭ꯔꯦꯖꯨꯑꯦꯁꯟꯒꯤ ꯍꯥꯟꯅ ꯐꯥꯔꯁꯠ ꯁꯦꯃꯤꯁꯇꯔꯗꯒꯤ ꯄꯨꯜꯂꯞ ꯃꯥꯔꯛꯁꯤꯡꯗꯣ ꯑꯦꯠ ꯇꯧꯔꯀꯥꯟꯗ ꯑꯩꯠ ꯁꯦꯃꯤꯁꯇꯔ ꯕꯕꯣꯛꯀꯤꯔꯕ ꯄꯨꯂꯞ ꯑꯦꯠ ꯇꯧꯔꯀꯥꯟꯅ ꯁꯚꯦꯟꯇꯤ ꯄꯥꯔꯁꯦꯟ ꯌꯔꯤꯁꯦ ꯑꯈꯣꯏꯒꯤꯅ ꯑꯃꯨꯛ ꯑꯈꯣꯏꯒꯤ ꯑꯥ ꯗꯅ ꯑꯃꯨꯛ ꯒ꯭ꯔꯦꯖꯨꯑꯦꯁꯟꯒꯤꯅ ꯊ꯭ꯔꯤ ꯌꯔꯁꯀꯤ ꯑꯃ ꯇꯣꯉꯥꯟꯅ ꯂꯩꯒ꯭ꯔꯦꯗꯅ ꯃꯁꯇꯔꯒꯤ ꯑꯃꯨꯛ ꯇꯣꯉꯥꯟꯅ ꯑꯃꯨꯛ ꯇꯧꯋꯦꯕ ꯑꯗꯨꯃꯥꯏꯅ
ꯎꯝ ꯑ ꯍꯣꯏ ꯄꯨꯟꯖ ꯑꯈꯣꯢꯁꯨ ꯒ꯭ꯔꯦꯖꯨꯦꯁꯟ ꯕꯥꯎ ꯂꯩꯍꯧꯔꯒ ꯑꯍꯝ ꯃꯥꯁꯇꯔ ꯇꯧꯈꯤꯕꯉꯩꯒꯤꯗꯤ ꯄꯨꯟ ꯄꯨꯟꯗꯦꯕ
ꯑꯥ
ꯑꯩꯠ ꯐꯥꯎ ꯀꯟꯇꯤꯅ꯭ꯨꯁꯂꯤ ꯆꯠꯊꯔꯛꯄꯗꯣ ꯃꯣꯏꯒꯤ ꯄꯨꯟꯗꯣꯏꯕ ꯑꯩꯈꯣꯏꯒꯤꯁꯨ ꯄꯨꯟꯅ ꯍꯣꯠꯂꯛꯀꯗꯣꯏꯕ ꯍꯌꯦꯡ ꯍꯣꯠꯄꯗ
ꯑꯣ ꯑꯗꯨꯅꯦ ꯑꯗꯨꯗꯤ ꯑꯃꯨꯛ ꯑꯥ ꯑꯗꯨꯝ ꯃꯥꯔꯛꯇꯣ ꯑꯗꯨꯝ ꯁꯚꯦꯟꯇꯤ ꯄ꯭ꯂꯁ ꯑꯗꯨꯝ ꯑꯥ ꯃꯈꯥ ꯋꯥꯟ ꯏꯔ ꯃꯁꯇꯔ ꯇꯧꯊꯔꯁꯨ ꯑꯗꯨꯝ ꯅꯣꯏꯗꯤ ꯑꯗꯨꯝ ꯢꯌꯧꯗ ꯌꯧꯔꯦꯗ
ꯎꯝ ꯑꯗꯨꯅ ꯀꯩꯁꯨꯝ ꯈꯟꯗ꯭ꯔꯦ ꯃꯍꯥꯛꯀꯤꯗꯤ ꯍꯣꯏ ꯍꯧꯖꯤꯛꯇꯣ ꯀꯦꯔꯤꯌꯔ ꯑꯣꯞꯁꯟꯗꯣ ꯌꯥꯝꯃꯛꯄꯒꯤ ꯑꯣꯏꯅ ꯀꯟꯐ꯭ꯌꯨꯖꯟ ꯌꯥꯝꯅ ꯂꯩꯕꯗꯣ ꯑꯣꯏꯌꯦꯕ ꯃꯥꯁꯇꯔ ꯑꯅꯤꯕꯨ ꯇꯧꯗꯖꯤꯔꯥ ꯑꯃ ꯇꯧꯗꯖꯤꯔꯥ ꯑꯗꯩ ꯁꯕꯦꯟꯇꯤ ꯐꯥꯏꯚ ꯌꯧꯔꯒ ꯑꯃꯨꯛ ꯄꯤ ꯑꯩꯁ ꯗꯤ ꯑꯣꯏꯅ ꯆꯠꯈ꯭ꯔꯖꯤꯔꯥ ꯑꯗꯩ ꯑꯃꯨꯛ ꯐꯣꯛꯂꯣꯔꯗ ꯑꯃꯨꯛ ꯇꯝꯖꯤꯔꯥ ꯅꯠꯇ꯭ꯔꯒꯅ ꯆꯨꯝꯅꯒꯤ ꯑꯃꯨꯛ ꯑꯩꯈꯣꯏ ꯃꯅꯤꯄꯨꯔꯤꯁꯤꯗꯁꯨ ꯃꯥꯁꯇꯔ ꯇꯧꯁꯤꯔꯥ ꯍꯥꯏꯕꯒꯤ ꯆꯃꯝꯅꯕ ꯃꯌꯥꯝꯗꯨꯗꯅꯦ ꯑꯃꯨꯛ ꯏꯁꯇ꯭ꯔꯦꯁ ꯄꯤꯔꯦ ꯍꯥ ꯍꯥ ꯑꯣꯞꯁꯟꯖꯦ ꯌꯥꯝꯃꯜꯂꯁꯨ ꯋꯥꯏ ꯍꯥꯏꯕ
ꯑꯃ ꯈꯜꯂꯣ ꯐꯖꯅ ꯃꯨꯟꯅ ꯈꯜꯂꯒ ꯑꯗꯨꯅ ꯐꯔꯦ ꯈꯜꯂꯒ ꯆꯠꯈꯤꯕꯅ ꯐꯩ
ꯍꯣꯏ ꯑꯣꯖꯥ ꯈꯔꯒ ꯋꯥꯔꯤ ꯋꯇꯥꯏ ꯈꯔ ꯇꯧꯒꯤꯒꯦ ꯑꯗꯨꯒ ꯈꯜꯂꯒꯦ ꯃꯣꯏꯅꯖꯨ ꯍꯥꯏꯕꯤꯕꯗꯣ ꯃꯣꯏꯅ ꯍꯥꯟꯅ ꯊꯦꯡꯅꯔꯕꯅꯤꯅ ꯃꯣꯏꯅ ꯍꯥꯏꯕꯗꯨ ꯏꯟꯗ꯭ꯔꯗꯤ
ꯃꯥꯅꯦ ꯍꯧꯖꯤꯛꯇꯤ ꯁꯥꯇ꯭ꯔꯗꯣ ꯌꯥꯝ ꯌꯥꯝꯅ ꯃꯁꯇꯔ ꯇꯧꯔꯕꯅꯤꯅ ꯄꯤ ꯑꯩꯆ ꯗꯤ ꯇꯧꯕꯁꯦ ꯎꯝ ꯍꯦꯛꯇ ꯃꯁꯤꯡꯖꯦ ꯌꯥꯝꯈꯠꯅꯔꯦꯕ
ꯍꯣꯏ
ꯑꯃꯨꯛ ꯃꯨꯛ ꯃꯤ ꯃꯌꯥꯝ ꯃꯌꯥꯝꯖꯨ ꯂꯧꯔꯛꯄꯗꯀꯣ ꯑꯗ ꯌꯥꯝ ꯑꯅ ꯕꯤꯠ ꯂꯩꯍꯟꯅꯤꯡꯕ ꯑꯃꯅ ꯏꯁ꯭ꯇꯥꯥꯏꯄꯦꯟꯒꯨꯝꯕꯗꯣ ꯈꯔ ꯈꯔ ꯆꯥꯎ ꯆꯥꯎ ꯄꯤꯕꯤꯔꯗꯤ ꯐꯗꯧꯕ
ꯍꯣꯏ
ꯄꯤ ꯑꯩꯆ ꯗꯤ ꯇꯧꯕ ꯑꯝꯗ ꯑꯁꯥꯝ ꯑꯁꯥꯝ ꯌꯨꯅꯤꯚꯔꯁꯤꯇꯤ ꯒꯨꯍꯥꯇꯤ ꯇꯤ ꯌꯨꯅꯤꯚꯔꯁꯤꯇꯤꯒꯤ ꯃꯈꯥꯗ ꯑꯗꯨꯝ ꯃꯌꯥꯝ ꯂꯩꯔꯤꯖꯤꯡꯖꯦ ꯃꯣꯏꯗꯤ ꯄꯤ ꯑꯩꯆ ꯗꯤ ꯁꯥ ꯁꯥꯠꯇ꯭ꯔ ꯑꯃꯗ ꯇ꯭ꯋꯦꯟꯇꯤ ꯐꯥꯏꯚ ꯀꯦꯒꯤ ꯃꯈꯥ ꯑꯃꯠꯇ ꯄꯤꯗꯦꯕ ꯇ꯭ꯋꯦꯟꯇꯤ ꯐꯥꯏꯚ ꯀꯦꯖꯦ ꯀꯝꯄꯜꯁꯔꯤꯅꯦꯕ ꯑꯗꯨꯃꯥꯏꯅ ꯑꯈꯣꯏꯒꯤꯖꯨ ꯌꯧꯗꯦ ꯑꯈꯣꯏꯒꯤꯗꯤ ꯑꯥ ꯅꯥꯏꯟ ꯑꯥꯏꯠ ꯅꯥꯏꯟ
ꯎꯝ ꯑꯗꯣ ꯑꯩꯈꯣꯏꯒꯤꯗꯤ ꯑꯃꯨꯛ ꯁꯤꯒꯤꯗꯤꯃꯨꯛ ꯗꯦꯝ ꯌꯨꯅꯤꯚꯔꯁꯤꯇꯤꯒꯤꯗꯤ ꯑꯃꯨꯛꯁꯨ ꯑꯃꯨꯛ ꯂꯩꯔꯝꯃꯣꯏꯌꯦ ꯑꯗꯨꯗꯣ ꯍꯧꯖꯤꯛ ꯐꯥꯎꯒꯤ ꯑꯣꯏꯅꯗꯤ
ꯑꯥ ꯍꯟꯇꯛ ꯄꯤꯒꯅꯤꯒꯥꯏꯗꯤ ꯍꯥꯏꯒꯤꯕꯅꯤ
ꯑꯥ ꯆꯍꯤ ꯑꯃ ꯃꯃꯥꯡ ꯆꯍꯤꯗꯅꯦ ꯆꯍꯤ ꯑꯃꯅꯤꯅꯤꯁꯤꯗꯗꯤ ꯁꯣꯏꯗꯅ ꯄꯤꯔꯅꯤꯗꯤ ꯍꯥꯏꯌꯦꯕ ꯑꯗꯣ ꯈꯪꯗꯦ ꯃꯣꯏ ꯌꯥꯝꯅ ꯕꯖꯦꯠ ꯂꯩꯇꯕꯅꯦꯕ ꯌꯨꯅꯤꯕꯔꯁꯤꯇꯤ ꯑꯣꯜꯂꯛꯄꯗ ꯑꯦꯗꯃꯤꯅꯤꯁꯇ꯭ꯔꯦꯁꯟ ꯌꯥꯗꯕꯅꯦ ꯀꯔꯤꯅꯦ ꯃꯣꯏꯗꯣ ꯌꯥꯝꯅ ꯀꯩꯅꯣꯝꯃ ꯍꯥꯏ ꯏꯁꯣꯏꯁꯣꯏꯗꯕ ꯀꯨꯏꯗ꯭ꯔꯤꯕꯒꯤ ꯃꯦꯅꯦꯁꯃꯦꯟ ꯍꯩꯇꯕ ꯍꯥꯏꯒꯗ꯭ꯔꯥ
ꯍꯣꯏ
ꯑꯗꯨꯒꯤ ꯄꯤꯗꯤ ꯄꯤꯗ꯭ꯔꯤꯕꯗꯤ ꯃꯥꯂꯦ ꯍꯧꯖꯤꯛ ꯍꯧꯖꯤꯛ ꯐꯥꯎꯒꯤꯗꯤ ꯑꯩ
ꯑꯗꯨꯝ ꯎꯝ ꯄꯤꯅꯤ ꯍꯥꯏꯒ꯭ꯔꯃꯅꯤꯅ ꯆꯍꯤ ꯑꯃꯅꯤ ꯃꯅꯨꯡꯖꯤꯗ ꯑꯗꯨꯝ ꯄꯤꯔꯛꯑꯅꯤꯗ
ꯎꯝ ꯁꯣꯏꯗꯅꯗꯤ ꯄꯤꯔꯛꯑꯅꯤꯗ ꯑꯃꯅꯤꯖꯤꯗ
ꯑꯣ ꯄꯤ ꯑꯩꯆ ꯗꯤ ꯇꯧꯕ ꯁꯥꯇ꯭ꯔꯈꯩꯗ ꯈꯔ ꯑꯗꯨꯃꯥꯏꯅ ꯑ ꯃꯁꯥꯒꯤ ꯃꯣꯏꯒꯤ ꯁꯨ ꯍꯥꯏꯗꯤ ꯂꯥꯏꯔꯤꯛꯇꯣ ꯇꯝꯕꯗ ꯈꯤꯇꯪ ꯃꯇꯦꯡ ꯑꯣꯏꯅꯕ ꯄꯤꯕꯤꯔꯗꯤ ꯅꯣꯡ ꯆꯥꯏꯗꯅ ꯑꯩꯈꯣꯏ ꯃꯅꯤꯄꯨꯔꯗꯗꯤ ꯀꯩꯁꯨ ꯌꯥꯝꯅ
ꯄꯩꯁꯥ ꯍꯥꯗꯤ ꯄꯥꯔꯠ ꯇꯥꯏꯝ ꯖꯣꯕ ꯇꯧꯕꯒ ꯊꯕꯛ ꯇꯧꯔꯒ ꯂꯥꯏꯔꯤꯛ ꯄꯥꯕ ꯔꯤꯁ꯭ꯔꯁ ꯇꯧꯕ ꯍꯥꯏꯁꯤꯗꯤ ꯌꯥꯝ ꯉꯝꯃꯣꯏꯕ ꯔꯤꯁ꯭ꯔꯁ ꯀꯝꯄ꯭ꯂꯤꯠ ꯑꯣꯏꯕ ꯌꯥꯝ ꯋꯥꯅꯦꯕ ꯑꯗꯩ ꯃꯊꯛꯇ ꯃꯅꯤꯄꯨꯔꯗꯕꯨ ꯀꯔꯤ ꯄ꯭ꯔꯥꯠ ꯇꯥꯏꯝ ꯖꯣꯕ ꯂꯩꯒꯦ
ꯈꯪꯗꯦꯗ ꯇꯧꯔꯤꯖꯦ ꯃꯥꯅꯦ ꯃꯥꯅꯦ ꯏꯁ꯭ꯇꯨꯗꯦꯟꯒꯤꯅꯤ ꯀꯥꯏꯅꯒ
ꯑꯝ ꯂꯩꯇꯦ ꯑꯗꯨꯒꯨꯝꯕꯒ ꯑꯝꯇ ꯑꯗꯨꯒꯨꯝꯕ ꯈꯔ ꯄꯤꯕꯤꯔꯗꯤ ꯐꯗꯧꯅꯦ ꯑꯗꯨꯝꯕꯖꯨ
ꯎꯝ ꯊꯕꯛ ꯁꯨꯗꯦ ꯁꯨꯗꯦ ꯍꯥꯏꯗꯤ ꯊꯕꯛ ꯁꯨꯖꯒꯦ ꯍꯥꯏꯔꯒ ꯁꯨꯐꯝꯖꯨ ꯂꯩꯇꯕꯗꯣ